ꯇꯕ꯭ꯔꯣ
ꯑꯉ ꯇꯥꯏ ꯑꯦꯗꯣ ꯑꯣꯔꯤꯅ
ꯑꯁ ꯃꯄꯥꯟꯗ ꯂꯩꯅꯒ ꯂꯩꯌꯦ
ꯃ꯭ꯔ
ꯎꯝ
ꯅꯁ
ꯃꯅꯨꯡꯗ ꯂꯩꯕ꯭ꯔꯥ ꯅꯪꯗꯤ
ꯅ ꯇꯗꯔ ꯑ ꯏ ꯏ ꯄ ꯐꯔꯦ
ꯑꯁ ꯟꯁꯥꯡ ꯟꯁꯥꯡꯁꯦ ꯍꯥꯎꯃꯟꯗꯅ ꯍꯥꯏꯩꯕꯗ ꯇꯜꯜꯂꯤꯦꯗ
ꯎꯝ ꯎꯝ ꯃꯌꯨꯍꯦ
ꯑꯁ ꯌꯦꯟꯁꯥꯡꯁꯦ ꯑꯗꯨ ꯍ ꯍꯥꯏꯅꯤꯡꯉꯦ ꯑ ꯌꯥꯝ ꯇꯂꯦ ꯂꯩꯦ ꯑ ꯅꯝ ꯊꯤꯒ
ꯀꯅꯥꯅꯣ ꯅꯪꯒꯤ ꯕꯦꯛꯒ꯭ꯔꯥꯎꯟ ꯃꯈꯣꯜꯁꯦ ꯌꯥꯝ ꯇꯥꯏꯀꯣ
ꯑ ꯏꯃꯥꯅꯕꯤ ꯏꯃꯥꯅ ꯂꯩꯕ
ꯅꯁ
ꯃꯥ ꯅꯨꯄꯥ ꯔꯣꯋꯥꯂꯤ ꯁꯅꯔꯤ ꯃꯥꯗꯤ
ꯎꯝ
ꯌꯥꯝ ꯀꯟꯅ ꯇꯥꯕ꯭ꯔꯅꯦ ꯃꯥꯒꯤ ꯃꯈꯣꯟꯅ
ꯎꯝ ꯌꯥꯝꯝ ꯀꯟꯅ ꯇ ꯔꯃ ꯇ ꯇꯌꯦ
ꯑꯩ ꯑꯣ ꯄ ꯀꯔ ꯋꯥꯅꯗꯤ
ꯑꯁ ꯌꯨꯝ ꯄꯥꯔꯁꯦ ꯍꯥꯏꯕ꯭ꯔꯣ ꯅꯪ ꯅꯪꯒꯤ ꯋꯥꯔꯤꯁꯦ
ꯄꯝꯝꯕ ꯌꯥꯔꯦꯅꯦ ꯆꯍꯤ ꯃꯇꯥꯡꯗ
ꯉꯥꯟꯟꯅ ꯄꯥꯟꯊꯧꯔꯁꯤꯦ ꯍꯥꯏꯕ꯭ꯔꯥ
ꯃ ꯄꯥꯡꯅꯥꯐꯥ ꯍꯥꯏꯅ
ꯑꯗꯨ ꯑꯣꯏꯔꯁꯨ ꯋꯥꯒꯗꯕꯗꯣ ꯈꯜꯂꯒ ꯑꯁ
ꯑꯩꯈꯣꯏꯗꯤ ꯏꯅꯥꯛ ꯈꯨꯟꯕꯅꯤꯅ ꯌꯥꯝ ꯐꯩꯗ
ꯑꯁ ꯔꯦꯗ ꯈꯨꯟꯕ ꯃꯣꯏ ꯁꯨꯗ꯭ꯔꯗꯤ ꯆꯥꯕ
ꯃꯥꯒꯤ ꯕꯦꯛꯒ꯭ꯔꯥꯎꯟ ꯐꯣꯟ ꯌꯥꯝ ꯇꯥꯏꯅꯦ
ꯍ ꯉ
ꯅꯪ ꯍꯥꯟꯟꯅ ꯂꯨꯍꯣꯡꯉꯨꯀꯣ ꯑꯗꯨꯒ ꯑꯩ ꯃꯊꯪꯗ ꯑꯃꯨꯛ ꯇꯧꯏꯦ
ꯅꯪꯉ ꯅꯪꯉꯣ
ꯅꯪ ꯈꯔ ꯍꯥꯟꯅ ꯆꯠꯂꯅꯤ
ꯐ ꯍ ꯆꯗ꯭ꯔꯦ ꯀ ꯀꯅꯦ
ꯅꯪꯗꯤ ꯅꯦꯛꯁ ꯌꯌꯥꯔ ꯆꯠꯒꯅꯤ ꯍꯥꯏꯕꯒꯨꯝ ꯇꯧꯋꯦꯗ
ꯎꯝ
ꯃꯊꯪ ꯆꯍꯤꯗ ꯆꯠꯒꯦ ꯇꯧꯔꯥ
ꯁꯛꯈꯤ ꯑꯣꯏꯗ ꯎꯄꯥ
ꯊꯕꯛ ꯇꯧꯗ꯭ꯔꯤꯐꯥꯎ ꯆꯠꯂꯣꯏ ꯍꯥꯏꯕ꯭ꯔꯥ
ꯑꯣ
ꯑ ꯑꯗꯨ ꯑꯣꯏꯔꯗꯤ ꯍꯅꯨ ꯑꯣꯏꯔꯒꯅꯤ ꯀꯣ
ꯎꯝ ꯍ ꯄꯣ ꯄꯣ
ꯑ
ꯀꯦꯟꯗ꯭ꯔꯥ
ꯑ
ꯆꯦꯟꯂꯅꯨ ꯋꯥꯒꯗꯕꯅꯦ
ꯊꯇ ꯂꯩꯕ ꯇꯟꯕꯒꯤ
ꯁꯤ ꯐꯥꯏꯅꯤꯡꯕꯒꯤꯔꯣ ꯆꯦꯟꯕꯗꯣ
ꯐꯅꯤꯡ ꯂꯩꯗ ꯍꯧꯖꯤꯛꯀꯤ
ꯐꯤ ꯐꯥꯏꯕ ꯆꯠꯀꯦ ꯇꯧꯕ꯭ꯔꯥ
ꯀꯣꯏꯕ ꯆꯠꯈ꯭ꯔꯣ ꯅꯣꯏꯗꯤ ꯎꯝ ꯀꯣꯏꯕ ꯃꯐꯝ ꯌꯥꯝ ꯂꯩꯌꯦꯅ ꯇꯤꯛꯀꯦ ꯇꯤꯛꯀꯦꯠꯇꯤ ꯂꯧꯔꯣꯏ ꯁꯨꯝ ꯌꯦꯡꯒ ꯆꯠꯂꯒꯦ ꯑꯗꯨꯃꯥꯏꯅ ꯍꯥꯏꯌꯣ
ꯍ꯭ꯔꯣꯅ ꯏꯗꯤ ꯗ꯭ꯔ
ꯁꯥꯏꯌꯦ ꯁꯥꯏ ꯅꯨꯡꯁꯥ ꯊꯣꯛꯄ꯭ꯔꯣ ꯅꯣꯏ ꯑꯗꯨꯗꯤ
ꯊ ꯐ ꯊ ꯀꯁꯤꯒ ꯊ ꯎꯝ ꯁꯥꯇꯣ ꯀ
ꯑꯔꯦ ꯁꯥꯥꯕꯅ ꯁꯤꯕꯅꯦ
ꯎꯝ ꯉꯁꯤꯗꯤ ꯀꯔꯤ ꯇꯧꯔꯒ ꯂꯩꯒꯦꯅ ꯈꯟꯕ꯭ꯔꯥ
ꯑꯗꯨꯝ ꯂꯩꯒꯅꯤ ꯆꯂꯣ ꯀꯩꯁ
ꯎꯝ
ꯁ ꯐꯝꯅꯥꯏꯗꯦꯅꯦ
ꯌꯨꯝꯗ ꯀꯔꯤ ꯀꯔꯤꯅꯣ ꯊꯕꯛ ꯇꯧꯅꯤꯡꯉꯥꯏꯁꯨ ꯂꯩꯇ꯭ꯔꯦ
ꯎꯝ ꯂꯣꯏꯔ
ꯀꯔꯤ ꯀꯔꯤꯅꯣ ꯇꯧꯔꯣ ꯕꯦꯛ ꯂꯣꯟꯕꯒꯨꯝꯕ ꯑꯁ
ꯍꯩꯇꯦꯅꯦ ꯅꯪ ꯍꯩꯕ꯭ꯔꯥ
ꯍꯩꯇꯦ ꯑꯗꯨ ꯑꯣꯏꯔꯁꯨ ꯅꯦꯗ ꯌꯦꯡꯩꯅꯣ ꯇꯧꯔꯣ
ꯀ ꯌꯨꯇꯕꯗ ꯌꯦꯡꯃꯤ ꯌꯥ ꯂꯪ ꯊ ꯂꯩꯗꯦ ꯑꯗꯨꯣ ꯑꯗꯨ ꯎꯝ
ꯎꯝ ꯃꯇꯝꯗꯣ ꯑꯁ ꯌꯥꯝ ꯅꯨꯡꯁꯤꯌꯦ ꯑꯩꯈꯣꯏꯗꯤ ꯌꯥꯝ ꯂꯦꯜꯂꯒ ꯂꯩꯔꯦ ꯑꯩꯈꯣꯏꯒꯤ ꯃꯇꯝꯁꯦ ꯐ꯭ꯔꯤ ꯍꯇꯥ ꯃꯤ ꯌꯦꯗꯤ ꯍꯥ
ꯀꯣꯏꯕ ꯆꯠꯂꯣꯏꯗ꯭ꯔꯣ
ꯀꯣꯏꯕ ꯆꯠꯂꯣꯏ ꯑꯩꯒꯤ ꯏꯕꯥ
ꯆꯅꯕꯤ ꯂꯩꯇ ꯆꯥꯅꯤꯡꯗꯁꯨ ꯊꯟꯗ ꯆꯠꯄꯗꯤ ꯇꯜꯜꯂꯤꯦꯅ
ꯎꯄꯥ ꯀꯣꯏꯕꯔꯣꯅꯥ
ꯅꯨꯄꯥ ꯀꯣꯌꯦꯦ
ꯍꯥꯥ
ꯅꯨꯄꯥ ꯀꯣꯏꯌꯦꯦ ꯅꯪ ꯀꯣꯜ ꯇꯧꯅꯤꯡꯕ꯭ꯔꯥ ꯑꯩꯒꯤ ꯅꯨꯄꯥꯗꯣ
ꯑꯁ
ꯑꯅ ꯀꯣ ꯇꯒꯅ ꯁꯔ ꯀꯗꯕꯨꯗ ꯈꯪ
ꯍꯥꯎꯔꯗ ꯐꯥꯎꯅꯦ ꯃꯥꯔ ꯑꯗꯨꯗꯨ ꯃ ꯃꯥꯒꯤꯦ ꯇꯝ ꯄꯥ ꯂꯩ ꯂꯩꯦ
ꯎꯝ
ꯌꯥꯝ ꯁꯥꯏꯌꯦꯀꯣ
ꯃ ꯇꯔꯦ ꯅꯣꯡ ꯇꯔꯦꯕ
ꯅꯣꯡ ꯇꯥꯔꯗꯤ ꯂꯩꯕ ꯅꯨꯡꯉꯥꯏꯔꯅꯤ ꯏꯪ ꯏꯪ ꯏꯪꯔꯒ
ꯎ
ꯃꯄꯥꯟꯗ ꯊꯣꯛꯄ꯭ꯔꯥꯅ
ꯑꯥ
ꯅꯣꯡ ꯇꯥꯔꯗꯤ ꯇꯨꯝꯕ ꯅꯨꯡꯉꯥꯏꯔꯅꯤꯀꯣ
ꯁꯥꯕꯅ ꯁꯥꯕꯅ ꯅꯪ ꯉꯁꯤ ꯀꯔꯤ ꯃꯊꯦꯜ ꯆꯥꯒꯦ ꯍꯥꯏꯕ꯭ꯔꯥ
ꯍꯃꯦ
ꯍꯪꯒꯥꯝ ꯆꯥꯅꯤꯡꯉꯦ ꯍꯥꯎ ꯍꯥꯎꯅꯤꯅꯦ
ꯑꯁ ꯇꯝꯅꯠꯇꯕꯒ ꯍꯎꯗꯦꯒ
ꯑꯣ ꯍꯪꯒꯥ ꯑꯃꯒ ꯑꯣꯁꯒꯥꯁ ꯑꯅꯤ
ꯑꯣ ꯆꯥꯕ ꯌꯥꯔꯦꯌꯦ ꯅꯪꯒꯤ ꯌꯨꯝꯗ ꯂꯩꯕꯒꯤ
ꯍꯥꯎꯔꯅꯤꯀꯣ ꯑꯣꯒ ꯍꯒꯥ ꯍ
ꯀꯟꯅ ꯆꯄꯤꯔ ꯑꯣ ꯍꯁꯅ
ꯎꯁꯣꯏꯁꯨ ꯆꯠꯅꯤꯡꯉꯦ
ꯁꯣꯏ ꯂꯧꯕ ꯂꯧꯕ ꯆꯠꯂꯣ
ꯑꯁ ꯀꯪꯉꯦꯃꯟꯕꯒꯤ ꯀꯤꯗ
ꯇꯥꯗꯕꯒꯤ ꯈꯛꯇꯕꯨꯗꯤ ꯌꯥꯝ ꯅꯣꯏꯗꯅ
ꯃꯤꯒꯤ ꯃꯤ ꯃꯤꯒꯤ ꯂꯝꯅꯤꯅꯀꯣ ꯄꯪꯂꯂꯥꯎ ꯂꯧꯕ ꯌꯥꯗꯦꯅꯦ
ꯑ ꯑꯣ ꯍꯣ ꯔꯝꯁꯥ
ꯈꯪꯂꯂꯥꯎ ꯂꯧꯔꯒ ꯃꯤꯅ ꯆꯥꯏꯔꯗꯤ ꯑꯁ ꯀꯔꯤ ꯇꯧꯔꯅꯤ
ꯑꯗꯨꯗꯤ ꯖꯔꯠꯀꯤꯂꯔꯒꯁꯥꯔ ꯑꯗꯨꯅ ꯐꯥꯔꯦ
ꯎꯝ ꯎꯁꯣꯏꯒ ꯑꯣꯛꯁꯥꯒ ꯆꯥꯕꯁꯨ ꯍꯥꯎꯕꯅꯤꯀꯣ
ꯑ ꯎꯝ
ꯍꯝꯝ
ꯋꯥꯔꯤ ꯂꯤꯌꯣ
ꯀꯔꯤ ꯋꯥꯔꯤ ꯇꯥꯅꯤꯡꯕ꯭ꯔꯥ ꯏꯕꯥ ꯅꯨꯄꯤꯒꯤ ꯋꯥꯔꯤ ꯂꯤꯕꯤꯌꯨꯔꯥ
ꯏꯌꯥ ꯌꯥꯏ
ꯎꯝ ꯃꯥꯗꯣ ꯑꯁ ꯅꯨꯡꯁꯥ ꯁꯥꯝꯍꯟꯕꯒꯤ ꯍꯨꯃꯥꯡ ꯀꯥꯡꯃꯟꯕꯒꯤ ꯋꯥꯔꯒ ꯀꯞꯄꯦ ꯇꯧꯋꯦ ꯍꯥꯏꯌꯦ
ꯑ
ꯃꯥꯒꯤ ꯄꯤ ꯇꯥꯏ ꯍꯥꯏꯌꯦ ꯃꯥꯗꯣ ꯁꯥꯕ ꯈꯥꯡꯕ ꯉꯥꯝꯗꯦ ꯍꯥꯏꯕ
ꯎꯝ
ꯑꯩꯈꯣꯏꯗꯤ ꯆꯤꯡꯗꯒꯤ ꯂꯥꯛꯄꯅꯤꯅꯀꯣ ꯁꯥꯕ ꯈꯥꯡꯕꯁꯦ ꯌꯥꯝ ꯋꯥꯏꯑꯦꯕ
ꯎꯝ ꯀꯔꯤꯅꯣꯅꯦ ꯎ ꯐ
ꯅꯣꯡ ꯇꯥꯔꯗꯤ ꯑꯃꯨꯛꯀ ꯇꯨꯝꯃꯒ ꯂꯩꯔꯣꯀꯣ
ꯁ
ꯑꯩꯁꯨ ꯇꯨꯝꯃꯥꯅꯤ ꯍꯧꯖꯤꯛꯇꯤ ꯉꯥꯛꯇꯪ ꯄꯣꯊꯥꯔꯒ ꯂꯩꯒꯦ ꯉꯥꯏꯍꯥꯛꯇꯪ ꯄꯣꯊꯥꯔꯒ ꯂꯩꯒꯦꯕ
ꯑꯣ
ꯅꯪꯁꯨ ꯄꯣꯊꯥꯔꯣ
ꯑꯣ ꯍꯨꯔꯦꯟ ꯇꯧꯔꯜꯑꯣꯀꯣ ꯑꯃꯨꯛ
ꯍꯣꯏ ꯍꯣꯔꯦꯟ ꯑꯃꯨꯛ ꯇꯧꯔꯛꯀꯦ
ꯎꯝ ꯊꯝꯃꯦ ꯀꯣ
ꯍꯣꯏ ꯊꯝꯃꯦ
ꯑ